ꯍꯜꯂꯣ
ꯌꯥꯔ ꯄꯣ
ꯌꯥꯔꯦ
ꯑꯣ ꯑꯩꯒꯤꯗꯨ ꯀꯩꯅꯣ ꯊꯣꯛꯂꯛꯇ꯭ꯔꯦ ꯃꯦꯟꯕꯤ ꯊꯣꯛꯂꯛꯇ꯭ꯔꯦ ꯀꯩꯅꯣ ꯑꯣꯏꯅ ꯀꯔꯤꯕ ꯇꯥꯛꯁ ꯊꯥꯖꯤꯟꯕ ꯑꯗꯣꯝꯒꯤ ꯑꯣꯗꯤꯌꯑꯣ ꯇꯧꯕꯤ ꯊꯣꯛꯂꯛꯑꯦ ꯑꯥ ꯑꯗꯨ ꯊꯣꯛꯂꯛꯑꯦ
ꯐꯔꯦ
ꯑꯗꯨ ꯀꯩꯝꯇ ꯇꯧꯔꯔꯣꯏ ꯑꯗꯨꯝ ꯊꯝꯃꯅꯤ
ꯎꯝ ꯊꯃ ꯎꯝ ꯁꯝꯃꯤꯠ ꯇꯧꯕꯗꯣ ꯃꯉꯥ ꯁꯨꯔꯃꯨꯛ ꯇꯗꯅꯤ ꯃꯉꯥ ꯃꯉꯥ ꯑꯗꯨ ꯇꯔꯨꯛ ꯇꯔꯨꯛꯇꯤ ꯌꯥꯗꯣꯏꯅꯤ
ꯇꯔꯨꯛ ꯇꯔꯨꯛ ꯌꯥꯔꯦ ꯑꯗꯨꯗꯤ ꯀꯩꯅꯣꯗꯣ ꯑꯃ ꯆꯦꯡꯅꯥꯁꯦ ꯑꯩꯅ ꯉꯁꯥꯏ ꯍꯥꯏꯒꯗꯧꯛꯇ ꯀꯔꯤꯕ ꯔꯤꯜꯁ ꯑꯃ ꯐꯨꯔ ꯂꯣꯏꯔꯦ ꯍꯥꯏꯕ ꯀꯩꯅꯣ
ꯑꯣ ꯐꯔ ꯂꯣꯏꯔꯝ ꯕꯥ ꯑꯗ ꯑ ꯃꯥꯗ ꯍꯥꯏꯁꯤ
ꯍꯣꯏ ꯍꯣꯏ ꯍꯣꯏ ꯑꯗꯨꯏꯗꯏ ꯁꯤꯅꯅꯦ ꯅꯝꯖꯦꯅ ꯈꯜꯂꯀꯥꯟꯗꯅꯦ ꯅꯪ ꯑꯗꯨ ꯍꯦꯦꯛ ꯐꯂꯣ ꯐ ꯀꯨ ꯏꯔꯦꯗ
ꯑꯃꯃꯨꯕꯤꯗꯤꯄꯤꯤ ꯅꯪ ꯌꯣ ꯇꯥꯏ ꯍꯦ ꯑꯗ ꯄꯨꯔꯁ ꯇꯥꯕꯅꯦ ꯑ ꯇꯔꯕꯅꯤ ꯇꯧꯕꯗꯣ ꯑ ꯇꯅꯤꯡꯗ
ꯇꯧꯁꯤ ꯇꯧꯁꯤ
ꯑꯗꯣꯞꯗꯨꯨꯗꯤ ꯄꯨꯡ ꯀꯌꯥ ꯇꯥꯔꯦ ꯑꯗꯣꯛꯞꯇꯨꯗꯤ ꯄꯨꯡ ꯀꯌꯥ ꯇꯥꯔꯦꯒꯦ ꯑꯩ ꯀꯌꯥ ꯅꯣꯠꯇꯤꯗꯤ ꯂꯩꯅꯥ ꯀ ꯃꯤꯠ ꯅꯥꯕ ꯌꯄ ꯅꯠꯇꯦ ꯂꯩꯅꯥꯕ ꯃꯅꯤ ꯇꯧꯕꯗꯣ
ꯑꯩ ꯈꯪꯕꯤꯌꯦ ꯅꯪꯅ ꯍꯥꯏꯒꯦ
ꯑꯗꯨ ꯈꯪꯗꯧꯕ꯭ꯔꯅ
ꯀꯥꯏꯗꯦ
ꯌꯥꯝ ꯇꯝꯅꯕꯅꯤ
ꯑꯗꯨ ꯅꯪꯁꯦ ꯍꯌꯦꯡ ꯑꯩꯈꯣꯏ ꯀꯩꯅꯣꯗ ꯍꯌꯦ ꯉꯔꯥꯡꯗ
ꯎꯝ ꯅꯁꯤ
ꯊꯝꯕꯥꯜ ꯃꯔꯛꯇ ꯅꯝꯒꯅꯤ
ꯑꯗꯒꯤ ꯀꯔꯤ ꯑꯃꯗꯨꯅ ꯀꯔꯤꯅꯣ ꯍꯥꯏꯕꯗꯨꯕꯨ ꯂꯥꯎꯊꯣꯛꯀꯅꯤꯅꯤ ꯀꯔꯤ ꯀꯔꯤꯅꯣ ꯌꯥꯝ ꯍꯥꯏꯒꯅꯤ ꯑꯗꯨꯝꯕ ꯈꯔ ꯂꯩꯕꯅꯦ ꯅꯨꯡꯉꯥꯏꯕ
ꯏꯦ ꯁꯤꯂꯥꯟꯕꯥꯅꯦ ꯀꯩꯅꯣꯝ ꯅꯝꯕꯒꯤ ꯏꯆꯦꯁꯤ ꯂꯥꯟꯅ ꯀꯣꯟꯅ ꯈꯨꯝꯃꯛꯄꯒꯤ ꯑꯃ ꯂꯩꯗꯥꯏꯅꯦ ꯀꯔꯤꯅꯣꯅꯦ
ꯑꯕꯥꯅꯤꯗꯤꯗꯁꯨ ꯅꯝꯈꯤꯕ ꯀꯦꯁꯂꯥꯅ ꯀꯩꯅꯣꯝ ꯈꯣꯉꯛꯄꯗꯣ
ꯏꯁꯩ ꯈꯔ ꯄꯤꯒꯨꯝ ꯃꯤꯗꯤ ꯅꯠꯇꯕ
ꯍꯥꯏꯅ
ꯏꯃꯥꯡꯗ ꯉꯥꯡꯅꯕꯗꯨꯗꯤ ꯃꯥꯋꯥ ꯂꯧꯗꯦ ꯇꯧꯕꯗꯣ ꯏꯇꯨꯡꯗ ꯉꯥꯡꯅꯕ ꯑꯗꯨꯗꯤ ꯃꯋꯥ ꯂꯧꯗꯦ
ꯑꯗꯨꯒ ꯅꯠꯇꯕꯤꯗ ꯑꯩꯅ ꯅꯣꯛꯅꯤꯡꯕꯅꯦ ꯑꯃ ꯊꯥꯃꯣ ꯅꯪ ꯁꯤ ꯍꯌꯦꯡꯋꯥꯏꯅ ꯂꯩꯃꯤꯟꯅꯕ ꯅꯨꯡꯉꯥꯏꯗꯧ ꯃꯥꯟꯗꯦꯕꯨ ꯅꯪꯁꯨ ꯃꯥꯟꯗꯦ ꯑꯗꯨ ꯂꯩꯍꯧꯔꯣ ꯕꯥꯏ
ꯀꯥꯏꯅꯔꯁꯦ ꯕꯥꯏ ꯑꯗꯨ ꯇꯝꯒꯗꯕꯅꯤ ꯑꯗꯨꯝꯕꯗꯣ
ꯍꯌꯦꯡ ꯐꯪꯗ ꯐꯪꯗ꯭ꯔꯒꯅ
ꯑꯃꯨꯛ ꯊꯦꯡꯅꯁꯦ ꯇꯧꯕꯗꯣ ꯀꯔꯤꯒꯨꯝꯕ ꯅꯪꯅ ꯐꯪꯉꯒ ꯑꯩꯅ ꯐꯪꯍꯧꯗ꯭ꯔꯗꯤ ꯇꯧꯕꯗꯨ ꯑꯗꯨꯝꯕ ꯃꯌꯥꯝꯗꯣ ꯇꯧꯔꯒ ꯑꯣꯏꯅ ꯊꯥꯗꯣꯛꯀꯗꯕꯅꯦ ꯑꯩꯈꯣꯏꯒꯤꯅ
ꯑꯗꯨꯅꯤ
ꯑꯃ ꯑꯗꯨꯒꯤ ꯅꯠꯇꯕꯤ ꯀꯩꯅꯣꯒꯤ ꯄꯥꯔꯇꯤꯗꯨ ꯎꯕ꯭ꯔꯥ ꯀꯩꯕꯨ ꯀꯩꯑꯣꯏꯕꯒꯤ ꯄꯥꯔꯇꯤ ꯑꯃ ꯅꯝꯕꯤ ꯑꯃ ꯂꯩꯕꯗꯣ ꯅꯨꯄꯤ ꯑꯃ ꯄꯤꯁꯤ ꯅꯣꯛꯅꯤꯡꯕ ꯂꯩꯕꯅꯦ ꯑꯗꯨꯏꯁꯨ ꯀꯩꯕꯨ ꯀꯩꯑꯣꯏꯕ ꯍꯥꯏꯕꯁꯤꯗꯤ ꯇꯧꯔ ꯅꯝꯕꯤꯃ ꯀꯩꯕꯨ ꯀꯩꯑꯣꯏꯕꯒ ꯁꯥꯔꯒ ꯃꯤꯈꯩꯅ ꯌꯦꯟ ꯌꯦꯟꯗ ꯑꯃ ꯃꯣꯏꯒꯤꯗꯨꯗ ꯂꯩꯅ ꯄꯥꯏꯔꯒ ꯇꯣꯛ ꯇꯣꯛ ꯇꯣꯛ ꯇꯣꯛ ꯅꯝꯕꯤ ꯑꯃ ꯌꯥꯎꯋꯤꯗꯅ ꯀꯩꯝꯕ ꯀꯩꯑꯣꯏꯕꯒꯤꯗ ꯈꯡꯕ꯭ꯔꯥ ꯑꯃꯨꯕ ꯌꯦꯟꯗꯤ ꯀꯔꯤ ꯌꯦꯟ ꯑꯉꯥꯡꯕ ꯌꯦꯟꯗ
ꯑꯥ ꯑꯥ
ꯂꯩꯑꯝ ꯄꯥꯏ ꯑꯗꯨꯒꯤ ꯌꯦꯟꯗꯨꯒꯤ ꯃꯈꯨꯠꯅ ꯇꯣꯞ ꯇꯣꯞ ꯇꯣꯞ ꯇꯣꯞ ꯊꯣꯝꯕꯗꯣ ꯑꯗꯨ
ꯃꯤ ꯗꯥꯟꯁ ꯌꯥꯝ ꯇꯧꯅꯔꯝꯃꯤ ꯀꯥꯟꯗꯁꯨ ꯌꯥꯎꯍꯧꯗꯦ ꯀꯩꯝꯇ ꯍꯦꯛ ꯌꯥꯎꯍꯧꯗꯦ ꯍꯟꯖꯤꯛ ꯔꯤꯜꯁ ꯀꯟꯅ ꯅꯝꯈꯠꯀꯅꯤ
ꯑꯗꯣ ꯍꯧꯖꯤꯛꯀꯤ ꯑꯗꯨꯃꯥꯏꯅ ꯅꯣꯛꯅꯤꯡ ꯅꯣꯛꯅꯤꯡꯕꯤꯗꯨ ꯑꯣꯏꯅ ꯅꯝꯃꯒ ꯑꯣꯏꯅ ꯊꯥꯒꯠꯀꯗꯕꯅꯦ ꯃꯌꯥꯝꯒꯤ ꯑꯗꯨꯅ ꯑꯗꯨꯗ ꯑꯣꯏꯅ ꯍꯥꯡ ꯉꯁꯤ ꯍꯥꯏꯕ꯭ꯔꯣ ꯃꯤꯃꯌꯥꯝꯒꯤ ꯍꯣꯏ ꯑꯣꯏꯕꯗꯣ ꯊꯥꯒꯠ ꯑꯗꯨꯝꯕꯁꯤꯡ ꯅꯣꯛꯄꯁꯤꯡꯗꯣ ꯑꯣꯏꯅ ꯅꯝꯃꯒ
ꯑꯗꯨ ꯅꯣꯛꯄꯁꯤꯡꯗꯨꯅ ꯍꯦꯟꯅ ꯅꯨꯡꯉꯥꯏꯗꯅ
ꯑꯗꯨꯝꯕꯅꯤ ꯍꯥꯏꯗꯤ ꯃꯤꯅ ꯎꯕꯗ ꯅꯣꯛꯅꯤꯡꯕ ꯍꯥꯏꯗꯤ ꯐꯖꯕꯤ ꯅꯠꯇꯕꯤ ꯅꯣꯛꯅꯤꯡꯕꯤ ꯁ꯭ꯇꯥꯏꯜ ꯇꯥ ꯄꯤꯗꯨ ꯑꯣꯏꯅ ꯑꯗꯨꯅ ꯐꯩ ꯍꯥꯏꯕ
ꯑꯩꯖꯨ ꯑꯗꯨꯅ ꯑꯣꯏꯅ ꯄꯥꯝꯃꯦ ꯅꯣꯛꯅꯤꯡꯕꯤꯗꯨꯅ ꯑꯈꯣꯏ ꯀꯥꯁꯦ ꯆꯥꯛ ꯊꯣꯡꯕꯩꯔ ꯈꯪꯗꯦ ꯃꯤꯔꯥꯡꯁꯦ ꯊꯨꯅ ꯊꯨꯅ ꯀꯥꯏꯕꯣ
ꯎꯝ ꯑꯗꯨ ꯅꯣꯏꯒꯤꯅ ꯀꯩꯅꯣꯗꯣ ꯃꯊꯛꯇꯣ ꯀꯩꯅꯣ ꯑꯣꯏꯕꯗꯣ ꯑꯗꯨꯗꯨꯅ ꯍꯦꯟꯅꯁꯨ ꯀꯥꯕ ꯃꯥꯜ
ꯍꯣꯏ ꯍꯣꯏ ꯆꯦꯛ ꯑꯣꯏꯗꯦꯗꯅ ꯑꯩꯈꯣꯏꯗꯤ ꯀꯩꯅꯣ ꯇꯧꯋꯦ ꯀꯟꯗꯕ ꯀꯨꯏꯗ꯭ꯔꯤꯕꯅꯦꯕ ꯍꯧꯖꯤꯛ ꯑꯃꯨꯛꯅꯦ ꯀꯥꯔꯝꯃꯦꯕ ꯅꯨꯃꯤꯗꯥꯡꯁꯨ ꯈꯨꯜ ꯂꯩꯌꯦꯕ ꯆꯦꯛ ꯑꯣꯏꯔꯝꯒꯗꯤ ꯈꯔ ꯍꯦꯟꯅ ꯇꯥꯟꯅꯔꯣꯏꯗꯕꯅꯦꯕ
ꯐꯔꯛꯛꯇ ꯈꯔꯤꯁꯤꯦ ꯂ ꯑꯩꯗ
ꯑꯥ ꯑꯗꯨꯏꯗꯤ ꯁꯤ ꯃꯊꯛꯀꯤꯁꯤꯁꯨ ꯂꯍꯥꯏꯅꯦꯅ ꯏꯁꯁ ꯃꯤꯔꯥ ꯃꯌꯥꯝꯁꯦ ꯍꯥꯏꯔꯦ ꯍꯥꯏꯔꯦ ꯑꯆꯧ ꯑꯆꯧꯕꯒ ꯂꯩꯕ
ꯁꯤꯗ ꯊꯥꯔꯛꯄ ꯔꯤꯁꯔꯁ ꯇꯧꯕꯗ ꯌꯥꯔꯦ ꯐꯪꯅꯕꯒꯤ ꯑꯂꯨꯕ
ꯑ ꯊꯣꯁꯥ
ꯆꯄ ꯀ
ꯄꯨꯟꯁꯤꯁꯦ ꯑꯗꯨꯗꯤ ꯑꯣꯏꯔꯔꯤꯁꯦ ꯍꯧꯖꯤꯛ ꯑꯂꯨ ꯌꯥꯎꯗꯕ ꯁꯃꯣꯁꯥ
ꯏ ꯂꯔ ꯀ ꯅꯣꯄꯗ
ꯄꯨꯟꯁꯤꯁꯦ ꯑꯂꯨ ꯌꯥꯎꯗꯕ ꯁꯃꯣ ꯁꯥꯅꯤ ꯍꯥꯏꯔꯒꯦ ꯁꯤꯁꯦ ꯊꯝꯖꯔ ꯈꯪꯗ
ꯑꯗꯨꯏꯗꯤ ꯑꯣꯏꯔꯤꯗꯤꯦ ꯑꯩꯈꯣꯏꯅ ꯅꯠꯇ꯭ꯔꯥ
ꯃꯥꯅꯦ ꯁꯤ ꯌꯥꯔꯤꯁꯤ ꯄꯩꯁꯥꯗꯣ ꯆꯪꯉꯛꯇꯧꯕ ꯑꯣꯏꯔꯝꯃꯗꯤ ꯁꯤꯒꯁꯤ ꯀꯩꯝꯇ ꯇꯧꯕꯤꯕ
ꯀ ꯍꯥꯏꯕꯤꯒꯗꯕꯅꯤ
ꯑꯗꯨꯅ ꯑꯁꯤ ꯥꯏ
ꯅ ꯣꯗꯥꯏ ꯀꯍꯥꯏ ꯇꯅꯤꯕ
ꯑꯧ ꯌꯥꯝꯕꯁꯨ ꯅꯠꯇꯕꯗ
ꯍꯣꯏ
ꯑꯩꯈꯣꯏ ꯀꯩꯅꯣ ꯇꯧꯁꯤꯔꯥ ꯍꯌꯦꯡꯋꯥꯏ ꯄꯩꯁꯥ ꯄꯥꯏꯔꯀꯥꯟꯗ ꯀꯣꯏꯕ ꯆꯠꯄ ꯀꯣꯏꯕ ꯍꯥꯏꯕꯗꯤ ꯃꯅꯤꯄꯨꯔꯗ ꯅꯠꯇꯕ
ꯍꯣꯏ ꯃꯥ ꯆꯗ ꯆꯁꯤ ꯅꯣꯡꯚ ꯀꯣꯏꯔꯨ ꯌꯥꯏ ꯀꯩꯅꯣ ꯑꯩꯈꯣꯏꯁꯨꯀꯣ ꯁꯨꯠꯇꯤ
ꯀꯩꯅꯣ ꯇꯠꯅꯤꯡꯉꯦ ꯀꯩꯕ ꯃꯅꯥꯂꯤꯗ ꯆꯠꯅꯤꯡꯉꯦ
ꯃꯅ ꯂꯩꯗꯣꯁꯤ ꯑꯗꯒꯤ ꯗꯦꯜꯂꯤꯁꯦ ꯈꯔ ꯗꯦꯜꯂꯤꯗꯩꯗꯤ ꯂꯥꯏꯅ ꯆꯠꯄ ꯌꯥꯕ ꯃꯥꯜꯂꯦ ꯕꯁ
ꯂꯨꯄꯥ ꯂꯤꯁꯤꯡ ꯑꯍꯨꯝꯃꯨꯛ ꯈꯛꯇ ꯆꯪꯉꯤ ꯍꯥꯏ ꯗꯦꯜꯂꯤꯗꯩꯗꯤ
ꯩꯁꯨ ꯌꯥꯝ ꯆꯪꯗꯦ ꯍꯥꯏꯕꯅꯤ
ꯗꯦꯂꯤ ꯐꯥꯎꯒꯤ ꯂꯩꯔꯅꯤ ꯑꯗꯨ ꯂꯨꯄꯥ ꯂꯤꯁꯤꯡ ꯑꯍꯨꯝꯃꯨꯛ ꯈꯛꯇ ꯆꯪꯉꯦ ꯍꯥꯏ ꯑꯗ ꯆꯥꯕꯗ ꯈꯔ ꯇꯥꯡꯉꯦ ꯍꯥꯏꯌꯦꯕ
ꯂꯂꯨ ꯑꯣꯏꯔꯦ
ꯂꯥꯏꯍꯣꯡꯒꯤꯁꯨꯣꯡ ꯑꯗꯨꯝ ꯍꯣꯡꯕ ꯃꯥꯜꯂꯦꯕ
ꯕꯩ ꯌꯥꯗ
ꯃꯥꯅꯦ ꯑꯩꯈꯣꯏ ꯃꯅꯥꯂꯤ ꯀꯣ ꯑꯩ ꯃꯅꯥꯂꯤꯗꯨ ꯆꯠꯅꯤꯡꯉꯦ
ꯂꯣꯏ ꯆꯠꯅꯤꯡꯉꯤ ꯑꯥꯗꯤꯁꯨ ꯆꯠꯅꯤꯡꯉꯤ ꯃꯣꯏꯒꯤ ꯑꯇꯩ ꯑꯇꯩꯁꯤꯁꯨ ꯆꯠꯅꯤꯡꯉꯤ
ꯁꯤꯛꯀꯤꯝꯗꯨꯁꯨ ꯆꯠꯅꯤꯡꯉꯦ ꯑꯗꯣ ꯅꯣꯔꯠ ꯏꯁꯇ ꯂꯩꯔꯤ ꯅꯣꯔꯠ ꯏꯁꯇ ꯑꯣꯏꯔꯁꯨ ꯁꯤꯂꯣꯡꯒꯨꯝꯕꯁꯦ ꯑꯗꯨꯝ ꯆꯠꯄ ꯆꯠꯄꯗꯣ ꯃꯤ ꯑꯗꯨꯝ ꯆꯠꯅꯩꯗꯅ ꯁꯤꯂꯣꯡꯒꯨꯝꯕ ꯑꯗꯩ ꯁꯤꯀꯤꯝꯒꯨꯝꯕ
ꯎꯝ ꯑꯔꯨꯅꯥꯆꯜꯁꯨ ꯆꯠꯂꯤ
ꯆꯠꯂꯤ ꯑꯣ ꯑꯗꯨꯒ ꯀꯩꯅꯣ ꯆꯠꯅꯤꯡꯕꯗ ꯀꯥꯁꯃꯤꯔꯗꯤ ꯆꯠꯅꯤꯡꯉꯦ ꯑꯗ ꯀꯥꯁꯃꯤꯔ ꯆꯠꯄꯗꯨ ꯀꯤꯖꯩ
ꯑꯩꯗꯨ ꯀꯥꯟꯥꯁꯃꯤꯔ ꯆꯠꯅꯤ ꯑꯗꯨ ꯃꯣꯏ ꯑꯥ ꯃꯅꯨꯡꯗꯨ ꯆꯪꯉꯨꯗ꯭ꯔꯗꯤ ꯀꯩꯁꯨ ꯄꯨꯊꯣꯛꯀꯦ ꯍꯥꯏꯔꯝꯃꯣꯏꯗ
ꯍꯣꯏ ꯑꯗꯨ ꯑꯗꯨꯉꯥꯏꯗꯤꯦ
ꯑꯩ ꯑꯩ ꯅꯣꯡꯃꯗꯤ ꯆꯠꯅꯤꯡꯉꯤ ꯁꯣꯏꯗꯅ
ꯑꯩ ꯑꯩꯒ ꯇꯤꯟꯅꯔꯝꯕꯤꯗꯣ ꯖꯃꯨꯗꯩꯅꯤ
ꯑꯣ ꯅꯪꯒ ꯇꯤꯟꯅꯔꯝꯒꯦ ꯍꯥꯏꯕꯗ
ꯑ
ꯅꯈꯖꯤꯁꯤ ꯇꯟꯅꯔꯔꯤꯕ
ꯃꯔꯛ ꯃꯔꯛꯇꯗꯤ ꯕꯥꯎ ꯐꯥꯎꯅꯦ ꯑꯩ ꯂꯥꯛꯀꯦ ꯍꯥꯏꯈꯤꯕꯅꯤꯒꯥꯏ
ꯑꯩꯈꯣꯏ ꯆꯠꯂꯀꯥꯟꯗ ꯄꯥꯎ ꯐꯥꯎꯅꯕ ꯌꯥꯅꯤ ꯃꯉꯣꯟꯗ ꯈꯣꯏ ꯂꯥꯛ ꯈꯥꯏ
ꯍꯣꯏ ꯂ ꯀꯦ ꯊ
ꯀꯣꯏ ꯃꯆꯠꯅꯤ ꯑꯗꯨ ꯗꯦꯜꯂꯤꯗꯨꯁꯨ ꯀꯩꯁꯨ ꯌꯥꯝ ꯁꯥꯗꯕ ꯃꯇꯝꯗ ꯑꯗꯨꯝ ꯀꯣꯏꯕꯝꯗꯤ ꯃꯌꯥꯝ ꯂꯩ ꯀꯣꯏ ꯆꯠ ꯀꯌꯥꯏꯗꯅ
ꯍꯣꯏ ꯗꯦꯗꯤꯗ ꯑꯗꯨꯗ ꯑꯗꯨꯋꯥꯏꯗ ꯆꯠꯂꯒ ꯑꯗꯣꯝꯗꯒꯤ ꯃꯅꯥꯂꯤ
ꯀꯅꯥꯔꯗ ꯍꯥꯏꯈꯤꯕ ꯗꯦꯕꯤꯗ ꯈꯔ ꯀꯣꯏꯔꯝꯃꯒ ꯃꯅꯥꯗ ꯆꯠꯈꯤꯕ
ꯊꯨ
ꯑꯗꯣ ꯑꯧ ꯃꯤ ꯌꯥꯝꯗ꯭ꯔꯁꯨ ꯑꯗꯨꯝ ꯑꯩꯈꯣꯏ ꯑꯍꯨꯝꯕꯨ ꯁꯨꯨꯔ꯭ꯔꯗꯤ ꯀꯔꯤꯝ
ꯑꯥ ꯑꯩꯈꯣꯏ ꯑꯍ ꯃꯔꯤꯁ
ꯑꯥ ꯍꯣꯏ ꯑꯅꯤ ꯑꯅꯤ ꯈꯛꯇꯪ ꯑꯣꯏꯔꯗꯣ ꯈꯤꯇꯪ ꯅꯨꯡꯉꯥꯏ
ꯑꯥ ꯑꯥ ꯑꯍꯨꯝ ꯃꯔꯤ ꯁꯒꯗꯤ ꯑꯗꯒꯤ ꯗꯦꯜꯂꯤ ꯍꯥꯏꯗꯨꯃꯛ ꯍ ꯅꯣꯏ ꯈꯪꯅꯕ ꯑꯩꯈꯣꯏ ꯈꯪꯅꯕ ꯑꯗꯨꯝ ꯁꯣꯏꯗꯕꯤ ꯂꯩꯔꯝꯃꯗꯕꯅꯤ ꯐꯔꯗꯤ ꯑꯗꯨꯒ ꯃꯅꯥꯂꯤꯗ ꯄ ꯍꯥꯏꯗꯣ ꯃꯣꯏꯅ ꯑꯗꯨꯝ ꯍꯥꯏꯐꯦꯠ ꯇꯧꯔ ꯁꯤꯜꯂꯒ ꯀꯃꯥꯏ ꯀꯃꯥꯏꯅ ꯇꯧꯋꯤꯗꯣ ꯃꯤ ꯆꯠꯂꯨꯕ ꯃꯤꯗ ꯍꯪꯅꯔ ꯂꯣꯏꯔꯦ ꯑꯩꯈꯣꯏ ꯏꯅꯥꯎꯄꯤ ꯍꯣꯏ ꯏꯅꯥꯎꯄꯤꯍꯣꯏꯗꯣ ꯅꯍꯥꯟ ꯑꯃꯨꯛꯇ ꯃꯅꯥꯂꯤꯗꯣ ꯀꯩꯅꯣꯗ ꯅꯨꯄꯥ ꯅꯨꯄꯤ ꯃꯣꯏꯒꯤ ꯀꯣꯂꯦꯖꯀꯤ ꯄꯨꯂꯞ ꯇꯧꯔꯒꯅꯦ ꯒꯥꯔꯤ ꯃꯆꯥꯗ ꯆꯠꯂꯤ ꯅꯨꯡꯉꯥꯏꯂꯝꯅꯤ ꯍꯥꯏꯕ ꯅꯨꯡꯗꯥꯡꯗꯒꯤ ꯅꯨꯡꯗꯥꯡꯗꯒꯤ ꯑ ꯒꯦꯅꯕ ꯍꯥꯏꯗꯤ ꯑꯩꯈꯣꯏꯗꯤ ꯁꯤꯗꯤ ꯁꯨꯝ ꯂꯩꯅꯤꯅꯅꯦ ꯅꯨꯡꯉꯥꯏ ꯆꯠꯁꯤ ꯍꯥꯏꯔꯤ ꯃꯣꯏꯗꯤ ꯃꯣꯏ ꯀꯣꯂꯦꯖꯀꯤ ꯅꯨꯄꯤ ꯃꯌꯥꯝ ꯅꯨꯄꯤ ꯃꯌꯥꯝ ꯍꯥꯏꯗꯤ ꯃꯩꯇꯩ ꯀꯥꯡꯒꯨ ꯂꯩꯕꯗꯣ ꯑꯗꯨꯃꯥꯏ ꯃꯣꯏ ꯃꯔꯤ ꯃꯉꯥ ꯑꯃꯅꯦ ꯅꯨꯄꯥ ꯃꯔꯤ ꯃꯉꯥ ꯑꯃꯅꯦ ꯑꯗꯨꯒ ꯒꯥꯔꯤ ꯃꯆꯥ ꯇꯧꯔꯒꯅꯦ ꯆꯠꯅꯤꯡꯉ ꯑꯩꯅ ꯆꯠꯅꯤꯡꯕꯁꯤ
ꯐꯣꯟ ꯐꯖꯕ ꯑꯃ ꯄꯥꯏꯔꯒ
ꯍꯣꯏ ꯄꯩꯁꯥ ꯄꯥꯏꯔꯒ ꯁꯣꯏꯗꯅ ꯂꯩꯒꯅꯤ
ꯃꯣꯏ ꯦꯁꯇ ꯆꯠ ꯂꯥꯛꯒ
ꯑꯗꯨ ꯐꯣꯟ ꯐꯣꯟ ꯂꯩꯒꯦ ꯍꯥꯏ ꯇꯥꯔꯗꯤ ꯏꯐ ꯁꯄꯣꯁ ꯑꯩꯈꯣꯏꯅ ꯑꯥꯏꯐꯣꯟꯒꯨꯝꯕ ꯂꯩꯒꯦ ꯍꯥꯏ ꯇꯥꯔꯗꯤꯅꯦ ꯀꯩꯅꯣꯗ ꯂꯩꯇꯕ ꯁ꯭ꯋꯥꯏꯗꯒꯤ ꯑꯗꯨꯝ ꯃꯦꯟ ꯑꯣꯏꯅ ꯂꯩꯗꯕ ꯀꯩꯅꯣ ꯇꯧꯔꯤꯕ ꯑꯩ ꯏꯅꯥꯎꯄꯤ ꯍꯟꯗꯛ ꯂꯩꯔꯤꯕꯕ ꯋꯥꯏꯗꯣ ꯀꯌꯥ ꯑꯣꯏꯗꯣꯏꯅꯣ ꯈꯪꯗꯦ ꯄꯩꯁꯥꯗꯤ ꯇꯪꯈꯥꯏꯃꯨꯛ ꯆꯥꯡ ꯇꯥꯔꯝꯒꯅꯤꯕ
ꯀꯝꯃꯦꯗꯗꯗ
ꯑ ꯃꯥꯒꯗꯣ ꯑꯃꯥꯖꯣꯟꯗꯒꯤꯅꯦ ꯃꯣꯏ ꯗꯤꯋꯥꯂꯤ ꯃꯇꯝꯁꯦ ꯁꯦꯜ ꯂꯥꯛꯏꯗꯅ ꯑꯩꯩꯁꯦ ꯂꯥꯛꯄꯗꯅꯦ ꯄꯩꯁꯥ ꯖ ꯄꯨꯟ ꯆ ꯑꯗꯨꯅ ꯑꯍꯤꯡ ꯑꯍꯤꯡꯗꯅꯤꯀꯣ ꯇꯥ ꯍꯦꯛ ꯊꯥꯏ ꯍꯥꯏꯕꯒ ꯑꯣꯔꯗꯔꯁꯤ ꯃꯤꯌꯥꯝ ꯇꯧꯅꯕꯒꯤꯅꯦ ꯄꯨꯡ ꯑꯍꯤꯡ ꯉꯥꯏꯅꯗꯣꯏꯕ ꯍꯦꯛ ꯇꯥꯕꯒ ꯑꯣꯔꯗꯔ ꯇꯧꯕ ꯑꯗꯨ ꯑꯣꯏꯔꯗꯤ ꯄꯩꯁꯥꯗꯨꯣ ꯐꯖ ꯌꯥꯝ ꯇꯥꯏꯕ ꯃꯥꯒꯤꯗꯣ ꯂꯨꯄꯥ ꯑꯃꯃ ꯑꯃ ꯃꯌꯥ ꯌꯧꯈꯤꯗꯧꯋꯦ ꯍꯥꯏꯕ꯭ꯔꯥ ꯑꯗꯨ ꯍꯨꯝꯐꯨ ꯀꯌꯥꯅꯣꯗꯤ ꯐꯪꯉꯦꯕ
ꯌꯥꯝ ꯐꯩꯅ ꯑꯗꯨꯗꯤ
ꯑꯗꯨꯅꯦ ꯑꯩꯅ ꯑꯩ ꯄꯩꯁꯥ ꯂꯩꯀꯥꯟꯗ ꯑꯣ ꯀꯩꯅꯣ ꯇꯧꯕꯅ ꯑꯃꯨꯛ ꯐꯩ ꯍꯥꯏꯗꯤ ꯃꯣꯏꯒꯤꯅ ꯑꯃꯨꯛ ꯃꯄꯥꯟꯂꯝꯅꯤꯅ ꯊꯨꯅꯁꯨ ꯂꯥꯛꯏꯗꯅꯀꯣ
ꯑ
ꯑꯗꯨꯅ ꯆꯦꯛꯁꯨ ꯇꯧꯕꯒꯤ ꯐꯪꯉꯤꯗꯅ ꯑꯩꯈꯣꯏ ꯁꯤꯗꯗꯤ ꯑꯗꯨꯅꯦꯒ ꯇꯅꯤ
ꯑꯗꯩꯗꯤ ꯑꯩꯈꯣꯏꯁꯤꯗꯤ ꯄꯨꯊꯣꯛ ꯄꯨꯁꯤꯟꯗ ꯀꯩ ꯍꯥꯏꯇ ꯗ ꯍꯣꯏ ꯆꯤꯟꯅꯤ ꯑꯗꯨ ꯃꯣꯏꯗꯤꯠ ꯉꯁꯤ ꯀꯛꯈ꯭ꯔꯗꯣ ꯍꯌꯦ ꯍꯪꯦ ꯁꯤ ꯌꯧꯔꯛꯑꯒ ꯀꯦꯛ ꯇꯧꯔꯒ ꯑꯃꯨꯛ ꯐꯔꯝꯗ꯭ꯔꯗꯤ ꯍꯥꯏꯗꯤ ꯄꯣꯠꯇꯣ ꯑꯅ ꯆꯥꯎꯧꯦ
ꯗꯅꯀꯣ ꯎꯝ ꯎꯝ ꯃꯥꯏꯁꯨ ꯑꯍꯥꯟꯕꯗ ꯈꯪꯗꯕꯒꯤ ꯀꯣ ꯄꯩꯁꯥꯗꯤ ꯅꯤꯐꯨꯃꯨꯛꯇ ꯂꯩꯕ ꯑꯗꯨꯗ ꯁꯨꯝ ꯑꯐꯕꯗꯤ ꯄꯥꯝꯃꯤꯗꯅꯀꯣ ꯑꯐꯕ ꯄꯥꯝꯃꯤ ꯁꯨꯝ ꯍꯥꯏꯅꯕꯁꯤꯗ ꯃꯣꯏꯒꯤ ꯃꯄꯥꯥꯟ ꯂꯝꯒꯤ ꯃꯆꯥꯁꯤꯡ ꯃꯌꯥꯝ ꯃꯁꯆꯥꯁꯤꯡ ꯍꯥꯏ ꯀꯝꯕꯅꯣ ꯑꯕꯔꯦ ꯃꯌꯥꯝ ꯑꯣꯗ ꯇꯧꯕꯅꯤꯅ ꯐ ꯐꯪꯕ ꯑꯗꯨ ꯑ ꯕꯥꯔꯣꯗꯣ ꯑꯗꯨꯒ ꯂꯩ ꯃꯥꯒꯤ ꯑꯗꯨꯗꯤ ꯑꯗꯨꯅ ꯐꯠꯇ꯭ꯔꯥ ꯍꯥꯏꯗꯤ ꯑꯩꯈꯣꯏꯅ ꯄꯥꯏꯁ ꯑꯗꯨꯝ ꯀꯨꯟꯊ꯭ꯔꯥꯅꯤ ꯆꯝꯐꯨꯗꯨꯝ ꯆꯥꯡ ꯑꯣꯏꯔꯦꯕ ꯑꯗꯨꯗꯤ ꯑꯗꯨꯅ ꯐꯔꯦꯕ ꯑꯗ ꯑꯩꯅ ꯑꯩꯁꯨ ꯄꯩꯁꯥ ꯂꯩꯔꯀꯥꯟꯗ ꯍꯥꯏꯔꯛꯀꯦ ꯅꯪꯉꯣꯟꯗ ꯂꯩ ꯕꯤꯨ ꯍꯥꯏ ꯍꯥꯏꯅꯦ ꯃꯥꯗ
ꯑꯩꯁꯨ ꯐꯣꯟꯗꯣ ꯀꯩꯅꯣꯝ ꯑꯩ ꯐꯣꯟꯁꯦ ꯍꯧꯖꯤꯛ ꯌꯥꯗ꯭ꯔꯕꯅꯦꯕ ꯂꯩꯅꯤ ꯆꯪꯉꯕꯅꯦꯕ ꯑꯗꯨ ꯂꯩꯅꯤꯡꯕꯗꯣ ꯄꯩꯁꯥꯗꯣ ꯑꯗꯨꯒꯤꯅꯦ ꯍꯩ ꯑꯗꯣ ꯑꯣꯛꯇꯣꯕꯔꯗꯨꯐꯥꯎ ꯈꯥꯡꯉꯒ ꯑꯣꯛꯇꯣꯕꯔ ꯅꯕꯦꯝꯕꯔ ꯑꯗꯨꯋꯥꯏꯗ ꯋꯥꯠꯂꯤꯉꯗꯨꯗ ꯅꯤꯐꯨꯃꯨꯛ ꯑꯗꯨꯗꯤ ꯑꯦꯔꯦꯟꯖ ꯇꯧꯔꯒ ꯑꯗꯨꯗ ꯂꯩꯕ ꯐꯔ
ꯁꯤꯂꯥꯏ ꯅꯤꯐꯨ ꯇꯔꯦꯠ ꯍꯥꯏ ꯑꯣꯏꯅꯣ ꯍꯥꯏꯗꯣ ꯑꯗꯨꯗꯣ ꯑꯗꯨꯃꯥꯏꯅ ꯑꯣꯏꯔꯗꯤ
ꯍꯣꯏ ꯅꯤꯐꯨꯇꯔꯦꯠꯇꯨ ꯑꯣꯏꯔꯗꯤ ꯑꯗꯨꯗ ꯉꯥꯏꯔ ꯂꯩꯣꯏꯔꯗꯤ
ꯑꯗꯨꯒ ꯃꯣꯏꯒꯤ ꯍꯧꯖꯤꯛꯀꯤ ꯁꯦꯜꯁꯇꯣ ꯍꯥꯏꯗꯤ ꯑꯗꯨꯝ